ꯎꯝ ꯀꯩꯗꯧꯔꯤꯒꯦ ꯑꯩꯔꯣ ꯑꯁ ꯑꯩ ꯀꯦ ꯇꯧꯋꯏ ꯑꯩ ꯇꯧꯅꯤꯡ ꯃꯅꯁꯤꯗꯣꯏꯔꯦ
ꯎꯝ ꯑꯁ ꯍꯞ ꯄ ꯌꯥꯝ ꯌꯥꯝ ꯀ
ꯇ ꯍꯏꯁꯦ ꯑꯌꯨ ꯉ ꯇ ꯍꯒꯣꯂꯒꯅꯦꯌꯥ ꯂꯥꯏꯔꯤꯛ ꯄꯥꯕꯒꯤ ꯃꯍꯨꯠꯇ ꯀꯩꯅꯣ ꯆꯤꯟ ꯁꯦꯡꯗꯣꯛꯑꯦ ꯌꯥ ꯁꯦꯡꯗꯣꯛꯑꯦ ꯆꯥꯝ ꯈꯔ ꯍꯦꯎꯨꯔꯦ ꯆꯥ ꯆꯥꯔꯦ ꯑꯣ ꯐꯐꯝꯗ ꯆꯉ
ꯌꯥꯔꯣꯏꯀꯣ ꯑꯗꯨ ꯉꯁꯥꯏꯁꯨꯗꯣ ꯈꯔ ꯈꯔ ꯄꯥꯕ ꯇꯝꯃꯣ
ꯅ ꯅ
ꯑꯦꯒꯁꯨ ꯔꯣ ꯀꯒꯄꯥꯎ ꯅ ꯌꯥꯔ ꯑꯣꯏ ꯑꯩ ꯑꯩꯗꯤꯒ ꯄꯂ ꯀꯅꯤ ꯎꯝ ꯑꯩ ꯈ ꯇ ꯀ ꯄꯟꯁꯤ ꯂꯛꯀꯅ
ꯎꯝꯁ ꯇ ꯑꯣ ꯇꯅ ꯇꯨꯝ ꯃꯣꯔ ꯍ ꯊꯣꯛꯠꯂꯛꯄꯗ ꯉꯥꯏꯔꯤ ꯇꯧꯔꯤꯁ
ꯏꯁꯥꯥꯁ ꯅꯠꯇꯦ ꯇꯨꯝꯕ ꯆꯥꯕ ꯍꯦꯟꯃꯟꯗꯅ ꯄꯠꯊꯔꯒ ꯀꯩꯅꯣꯝ ꯇꯧꯔꯛꯑꯦ
ꯃꯥꯅꯤ ꯃꯥꯅꯤ ꯌꯥꯗꯔꯦꯒ ꯃꯟꯗꯅ ꯀꯣ ꯇ ꯃꯟꯗꯅ ꯌꯥꯗ
ꯅꯠꯇꯦ ꯊꯕꯛꯅꯤꯅ ꯄꯨꯊꯣꯛꯏ ꯃꯌꯥꯝꯁꯦ ꯑꯩꯈꯣꯏꯒ ꯆꯥꯅꯕ ꯊꯕꯛ ꯑꯗꯨ ꯄꯨꯊꯔꯣ ꯍꯥꯏꯒ
ꯃꯥꯅꯦ ꯑꯩꯈꯣꯏꯗꯤ ꯇꯨꯝꯅ ꯇꯨꯝꯅ ꯄꯩꯁꯥ ꯐꯪꯕ ꯑꯩꯅ ꯄꯥꯝꯃꯤꯁꯦ ꯀꯝꯄꯤꯇꯤꯁꯟ ꯑꯃ ꯄꯥꯝꯃꯦꯕ ꯇꯨꯝꯅ ꯇꯨꯝꯅꯒ ꯑꯗꯨꯝ ꯇꯨꯝꯃ ꯂꯩꯔꯀꯥꯟꯗꯒ ꯄꯩꯁꯥꯒ ꯐꯪꯕ ꯀꯝ ꯂꯩꯗꯅ ꯑꯗꯨ ꯀꯨꯝꯕꯗ
ꯑꯗꯨꯃ ꯈꯪꯦ ꯑꯩꯈꯣꯏꯁꯦ ꯇꯨꯝꯕ ꯉꯕ ꯃꯇꯝ ꯃꯥꯡꯍꯟꯅꯤꯡꯗꯕꯅꯦ ꯑꯩꯈꯣꯏꯁꯦ ꯇꯁꯦꯡꯅ ꯍꯥꯏꯔꯕꯅꯦ
ꯎꯝ ꯑꯁ ꯀꯩꯅꯣꯅꯦ ꯑꯌꯨꯛ ꯇꯨꯝꯃꯦ ꯅꯨꯡꯊꯤꯜ ꯇꯨꯝꯃꯦ ꯅꯨꯡꯗꯥꯥꯡ ꯇꯨꯝꯃꯦ ꯅꯨꯡꯊꯤꯟ ꯇꯨꯝꯕꯗꯨ ꯅꯗꯥꯁꯤ ꯊꯨꯝ ꯊꯨꯝ ꯌꯥꯔꯦ ꯃꯅꯦ
ꯌꯥꯏꯌꯦ ꯀꯔꯤꯅꯣ ꯈꯪꯗꯦ ꯑꯗꯣ ꯑꯌꯨꯛ ꯅꯨꯡꯊꯤꯟ ꯇꯨꯝꯊꯣꯛꯈ꯭ꯔꯦ ꯀꯥꯏꯅ ꯅꯨꯡꯗꯥꯡꯁꯦ ꯃꯤꯠ ꯁꯤꯡꯉ ꯂꯥꯏꯔꯤꯛ ꯄꯥꯝꯒꯦ ꯀꯥꯁꯦ ꯂꯩꯇꯕ ꯋꯥꯟꯗ
ꯇꯨꯝꯕꯥ ꯁꯤꯗꯅꯦ ꯈꯜꯂꯨꯁꯦ ꯋꯥꯈꯜꯁꯤꯗ ꯎ ꯌꯥꯖꯦ ꯍꯥꯋꯥ
ꯈꯪꯗ ꯄꯨꯟꯁꯤꯁꯦ ꯆꯞ ꯃꯥꯟꯅꯩ ꯉꯁꯤ ꯇꯧꯔꯤꯁꯦ ꯑꯃꯨꯛ ꯍꯌꯦꯡ ꯑꯃꯨꯛ ꯇꯧꯅꯤ
ꯋꯥꯅꯦ
ꯑꯍꯣꯡꯕ ꯑꯝꯇ ꯂꯩꯇꯦ
ꯂꯩꯇꯦ ꯍꯣꯡꯉꯤꯕ ꯕꯨ ꯃꯇꯝ ꯈꯥꯛꯇꯅꯤ
ꯃꯥꯅꯦ ꯃꯇꯝ ꯈꯥꯛꯇꯅꯦ ꯍꯣꯡꯉꯤꯁꯦ ꯈꯣꯏ ꯏꯁꯥꯗꯤ ꯁꯨꯡꯍꯣꯡꯉꯣꯏ ꯑ ꯅꯣꯂꯦꯁ ꯈꯥꯛꯇꯅꯦ
ꯑꯩꯈꯣꯏ ꯏꯁꯥꯅ ꯍꯣꯡꯗꯨꯕꯕꯨ ꯄꯨꯡ ꯀꯨꯁꯜꯂ ꯀꯨꯏꯁꯜꯂꯒ ꯑꯍꯟ ꯑꯣꯏꯁꯤꯜꯂꯛꯄ ꯀꯣꯏꯖꯥꯜꯂꯛꯄ ꯆꯍꯤ ꯌꯥꯝꯃꯥꯛꯄ
ꯃꯥꯅꯦ ꯍꯣꯡꯗꯦ ꯍꯥꯏꯕ ꯀꯩꯗ
ꯑꯝ
ꯑꯁ ꯋꯥꯏꯗ
ꯃꯥꯅꯦ ꯋꯥꯏ ꯑꯇꯩ ꯅꯠꯇꯦ ꯈꯟꯂꯤꯁꯦ ꯎꯝ ꯇꯧꯕ ꯈꯪꯗꯕꯩ ꯋꯥꯏꯅꯦ ꯑꯇꯩ ꯅꯠꯇꯦ
ꯑꯩꯗꯤ ꯄꯨꯟꯅ ꯆꯥꯕ ꯑꯣꯏꯅ ꯆꯠꯂꯁꯤꯔꯥ ꯈꯥꯟꯂꯤꯅꯦ ꯑꯦ ꯃꯣꯏꯒꯤꯅꯦ ꯌꯨꯝꯒꯤ ꯊꯕꯛ ꯏꯪꯈꯥꯡ ꯇꯧꯅꯕ ꯇꯧꯕꯗꯣ ꯑꯗꯨꯗꯣ ꯊꯥꯒꯤ ꯂꯨꯄꯥ ꯂꯤꯁꯤꯡ ꯇꯔꯥꯉꯥꯡꯔ ꯀꯌꯥꯅꯣ ꯆꯥꯕ ꯃꯥꯟꯂꯦ
ꯆꯥꯕꯅꯦ ꯂꯤꯁꯤꯡ ꯇꯔꯥꯉꯥꯡ ꯑꯗꯨꯃꯥꯏꯅ ꯄꯤꯕꯅꯦ
ꯍꯩꯃꯥ ꯑꯗꯨꯗꯤ ꯑꯩꯗꯤ ꯌꯥꯎꯅꯤꯡꯉꯦ ꯍꯥꯏꯕ ꯑꯗꯨꯗꯣ
ꯍꯣꯏ ꯑꯗꯨ ꯑꯁ ꯈꯪꯉꯦ ꯑꯗꯨ ꯀꯃꯥꯏꯅ ꯊꯤ
ꯑꯁ ꯃꯥ ꯑꯃꯨꯛ ꯑꯃꯨꯛ ꯂꯥꯛꯄ ꯌꯥꯎꯕꯅꯦ
ꯌꯥꯏꯑꯕ
ꯑꯃꯨꯛ ꯑꯃꯨꯛ ꯂꯥꯛꯄ ꯌꯥꯎꯕꯅꯦꯕ ꯊꯕꯛꯀꯤ ꯀꯥꯏ
ꯑꯗꯨꯒꯤꯗꯤ ꯀꯩꯅꯣꯒ ꯂꯩꯇ ꯖꯥꯠꯂꯣ ꯍꯥꯏꯗꯤ ꯒ꯭ꯔꯨꯞꯀ ꯂꯩꯗꯅ
ꯎꯝ
ꯑꯗꯨꯒꯨꯝꯕꯈꯒꯩꯗꯤ ꯂꯩꯇ ꯖꯥꯠꯂꯣ
ꯂꯩꯇꯕ ꯃꯥꯟꯂꯦ ꯈꯪꯗꯦ ꯑꯗꯨꯒꯨꯝꯕꯗ ꯑꯣꯏꯅ ꯌꯥꯎꯕ ꯑꯣꯏꯅ ꯆꯠꯅꯤꯡꯉꯛꯑꯦ ꯀꯩꯗꯧꯗꯨꯏꯅꯣ ꯈꯥꯟꯂꯥꯛꯑꯦ ꯍꯧꯖꯤꯠ
ꯈꯔ ꯂꯩꯔꯗꯤ ꯂꯩꯔꯛꯄꯁꯨ ꯌꯥꯏꯑ
ꯎꯝ ꯂꯩꯔꯛꯄꯁꯨ ꯌꯥꯏ ꯑꯗꯨꯒꯨꯝꯕ ꯑꯃ ꯂꯩꯕꯗꯨꯅ ꯐꯩꯅꯗꯤ ꯈꯜꯂꯦ ꯍꯥꯏꯗꯤ ꯀꯩꯒꯨꯝꯕ ꯊꯕꯛꯀꯤ ꯀꯩꯅꯣꯗꯣ ꯍꯧꯖꯤꯛꯀꯥꯟꯁꯦ ꯅꯨꯄꯤꯁꯤꯡꯁꯦ ꯊꯕꯛ ꯉꯥꯛꯇ ꯇꯧꯅꯔꯦꯗꯅ ꯑꯗꯨꯅ ꯑꯉꯥꯡ ꯁꯦꯟꯅꯅꯕꯒꯤ ꯑꯗꯨ ꯇꯧꯕꯒꯤ ꯑꯗꯨꯒꯤ ꯒ꯭ꯔꯨꯞ ꯑꯃ ꯍꯥꯡ ꯇꯥꯔꯗꯤ ꯂꯧꯅꯤꯡꯕ ꯂꯧꯅꯤꯡꯗꯕ ꯍꯥꯏꯕꯁꯨ ꯂꯩꯔꯤꯗꯅ
ꯍꯣꯏ ꯃꯥꯅꯦ ꯑꯗꯨꯗꯨꯒ ꯍꯥꯏꯗꯤ ꯊꯕꯛ ꯇꯧꯕꯁꯦ ꯀꯩꯒꯨꯝꯕ ꯍꯥꯏꯗꯤ ꯒꯣꯔꯃꯦꯟꯒꯤ ꯊꯕꯛ ꯇꯧꯈ꯭ꯔꯥ ꯍꯥꯏꯔꯁꯦ ꯌꯨꯝꯁꯤꯡ ꯌꯦꯡꯁꯥꯟꯕ ꯁꯪꯗꯕ ꯃꯌꯥꯝ ꯌꯥꯎꯏꯗꯅ ꯑꯥꯟꯗ ꯃꯣꯏꯒꯤ ꯑꯃꯨꯛ ꯃꯤ ꯑꯃ ꯗꯔꯀꯥꯔ ꯇꯥꯗꯣꯏꯅꯦꯕ ꯊꯕꯛꯁꯦ ꯍꯥꯏ ꯑꯩꯅ ꯑꯃ ꯇꯧꯔꯨꯔꯁꯨ ꯑꯃꯗ ꯍꯣꯗꯨꯏꯅꯦꯕ
ꯃꯥꯅꯦ ꯃꯥꯅꯦ
ꯍꯣꯔꯤꯕꯗꯨꯅ ꯑꯇꯣꯞꯄ ꯑꯃꯗ ꯑꯃꯨꯛ ꯊꯕꯛꯁꯦ ꯄꯤꯕꯤꯗꯣꯏꯅꯦꯕ
ꯎꯝ ꯑꯗꯨꯅ ꯑꯗꯨꯒꯨꯝꯕ ꯑꯃ ꯍꯥꯡꯗꯣꯔꯑꯗꯤ ꯐꯅꯤꯅ ꯈꯜꯂꯦ
ꯀꯨꯏꯔꯣꯏ ꯀꯨꯏꯔꯣꯏ ꯍꯥꯡꯗꯣꯔꯛꯑꯅꯤ ꯁꯤ ꯊꯥꯖꯗꯕ ꯃꯌꯥꯝ ꯍꯥꯡꯗꯣꯛꯔꯛꯑꯅꯤꯅ ꯍꯧꯖꯤꯛ
ꯇꯨꯏꯁꯟꯒꯤ ꯇꯨꯏꯁꯟꯒꯤ ꯍꯔ ꯍꯥꯡꯗꯅ ꯁꯤꯗꯩꯁꯤꯗ ꯇꯧ ꯁꯤꯅꯤ ꯇꯨ
ꯑꯁ ꯇꯨꯏꯁꯟꯒꯤꯗꯨꯁꯨ ꯐꯪꯗꯦꯕꯣ ꯐꯪꯒꯗ꯭ꯔꯅ ꯈꯟꯕꯅꯦ
ꯑꯩꯗꯤ ꯇꯧꯗꯤ ꯇꯧꯅꯤꯡꯉꯦꯕꯀꯣ ꯇꯧꯅꯤꯡ ꯇꯔꯁꯨ ꯇꯥꯛꯄꯗꯣ ꯍꯩꯗꯧ ꯃꯥꯟꯗꯕ
ꯑꯁ ꯇꯥꯑ ꯇꯥꯑ ꯍꯩꯔꯛꯄꯅꯤꯁꯦ ꯏꯍꯥꯟ ꯍꯥꯟꯅ ꯇꯥꯛꯄꯗꯤ ꯍꯩꯔꯣꯏꯗꯕ ꯃꯥꯟꯕꯅꯦ
ꯎꯝ ꯃꯥꯗ ꯑꯗꯨꯅꯅꯦ ꯌꯨꯝ ꯌꯨꯝꯗ ꯌꯨꯝꯗ ꯑꯣꯏꯅ ꯇꯧꯕꯅ ꯐꯩꯅ ꯈꯜꯂꯦꯕ ꯑꯇꯣꯞꯄ ꯅꯪꯉꯁꯨ ꯌꯨꯝꯗ ꯅꯪꯕꯗꯨꯅ ꯈꯔ ꯐꯩꯗꯅ ꯈꯔ ꯃꯔꯤ ꯃꯇ ꯇꯥꯔꯅꯤꯅ ꯁꯤꯗꯗꯤ ꯃꯤꯒꯤ ꯃꯆꯥ ꯃꯁꯨ ꯇꯥꯛꯎꯔꯒ ꯍꯩꯇ꯭ꯔꯗꯤ
ꯍ ꯆꯣꯄ ꯇꯣꯏꯅꯦ
ꯃꯅꯦ ꯑꯁ ꯑꯩꯒꯤ ꯌꯥꯁꯦ ꯂꯕꯔ ꯐꯖꯤꯜꯂꯛꯇꯅ ꯋꯥ ꯉꯥꯡꯕ ꯈꯣꯠꯄꯁꯦ ꯌꯥꯝ ꯀꯟ ꯅꯨꯡꯉꯥꯏꯇ꯭ꯔꯦ ꯌꯥꯁꯦ ꯍꯛꯀꯥꯝ ꯆꯟꯕꯩ ꯀꯊꯣꯛꯄꯐꯥꯎ ꯋꯥꯔꯦ ꯇꯧꯔꯤꯁꯦ
ꯎꯝ ꯀꯩꯅꯣ ꯇꯧꯕ꯭ꯔꯥ ꯅꯪ ꯌꯥꯗ ꯆꯍꯤ ꯀꯌꯥ ꯐꯥꯗꯣꯏꯅꯣ
ꯆꯍꯤ ꯑꯅꯤ ꯐꯗꯧꯕꯅꯤ
ꯍꯟꯗꯛ ꯀꯌꯥ ꯁꯨꯔꯛꯏꯅꯣ
ꯆꯍꯤ ꯑꯅꯤ ꯐꯗꯣꯢꯅꯦ ꯍꯟꯗꯛ ꯅꯕꯦꯝꯕꯔ ꯗ ꯑꯗꯣ ꯈꯡꯗꯦ ꯀꯩꯝꯇ ꯍꯥꯏꯔꯛꯇꯦꯕ ꯌꯥꯗꯣ ꯁꯠꯅꯤꯁꯨ ꯍꯥꯏꯔꯝꯕꯅꯦ ꯑꯗꯣ ꯁꯠꯄꯒꯤ ꯃꯑꯣꯡꯗꯁꯨ ꯀꯩꯝ ꯄꯜꯂꯛꯇꯦ ꯈꯪꯗꯦ ꯒꯌꯥꯢꯟ ꯇꯥꯗꯦ
ꯇꯣꯏ ꯅꯥꯏꯗꯦ
ꯑꯁ ꯍꯖꯤꯛ ꯁꯤꯒꯤ ꯃꯐꯝꯁꯤ ꯑꯗꯨꯝ ꯁꯠꯄꯅꯦꯕ ꯃꯣꯏ ꯃꯤ ꯑꯃ ꯂꯥꯛꯄꯅꯦ ꯀꯧꯕꯅꯦꯕ
ꯅꯨꯡꯉꯥꯏ ꯑꯣꯏꯔ
ꯈꯪꯗꯦ ꯑꯗꯨꯗꯤ ꯀꯥꯏ ꯋꯥ ꯇ
ꯅꯠꯇꯦ ꯌꯥꯁꯠ ꯇꯣꯔꯤꯁꯦ ꯀꯔꯤ ꯃꯔꯝ ꯂꯩꯗꯅꯣ ꯌꯥ ꯍꯦꯟꯕꯒ ꯌꯥꯎꯕ꯭ꯔꯣꯅ
ꯌꯥ ꯍꯦꯟꯕꯩ ꯅꯠꯇꯦ ꯑꯩꯍꯦ ꯆꯧꯕꯩ ꯐꯥꯏꯗꯅ ꯑꯗꯨꯗꯒꯤ ꯆꯪꯁꯤꯟꯕ ꯇꯥꯔꯗꯤ ꯁꯠꯂꯒ ꯀꯩꯅꯣ ꯇꯧꯕꯗꯣ ꯑꯝ ꯆꯤꯡꯁꯤꯟꯕꯗꯣ ꯑꯗꯨ
ꯑ ꯈꯪꯉꯤꯅꯦ ꯆꯤꯡꯖꯟꯕꯒꯤ ꯀꯩꯅꯣꯗꯥꯒ ꯌꯥꯝ ꯎꯠꯄꯗꯣ
ꯎꯝ
ꯑꯗꯨ ꯇꯪꯍꯟꯗꯣꯢꯅꯦꯕꯥ ꯇꯧꯔꯣ ꯇꯧꯔꯣ
ꯈꯪꯗꯦꯗ ꯃꯅꯤ ꯃꯤꯠꯁꯨ ꯃꯤꯠ ꯅꯇꯣꯟꯁꯨ ꯁꯦꯝꯅꯤꯡꯉꯤ ꯄꯤꯁꯨꯝꯁꯨ ꯂꯅꯤ ꯑꯩ ꯅ ꯇꯧꯅꯤꯡꯗꯕ ꯑꯝꯇꯥ ꯂꯩꯇꯦ ꯍꯥꯥ
ꯄꯤꯁꯨꯝꯗꯤ ꯅꯪ ꯊꯥꯕ ꯌꯥꯏꯑꯕ ꯑꯇꯩ ꯑꯇꯩ ꯑꯇꯩ ꯇꯧꯗ꯭ꯔꯤꯉꯩꯗ ꯄꯤꯁꯣꯝ ꯍꯥꯏꯗꯤ ꯄꯩꯁꯥ ꯌꯥꯝ ꯆꯪꯗꯕꯗꯨꯗꯤ ꯅꯍꯥꯟ ꯇꯧ ꯉꯝꯅꯤꯗꯅ
ꯎꯝ ꯑꯗꯨ ꯑꯩꯗꯤ ꯑꯩꯗꯤ ꯃꯣꯏꯒꯤ ꯃꯥꯏꯀ꯭ꯔꯣ ꯕ꯭ꯂꯦꯗꯤꯡ ꯇꯧꯕꯗꯣ ꯄꯥꯝꯕꯨꯗꯤ ꯄꯥꯝꯃꯦꯕ ꯑꯗꯨ ꯑꯣꯏꯇꯥꯔꯁꯨ ꯀꯨꯏꯔꯛꯑꯀꯥꯟꯗ ꯂꯣꯏꯔꯛꯄꯩ ꯀꯣꯛꯊꯔꯛꯄꯗꯣ ꯑꯗꯨꯗ ꯐꯖꯗꯦꯕ ꯑꯗꯨꯗꯅ ꯇꯧꯅꯤꯡꯗꯕ ꯑꯃꯨꯛꯁꯨ
ꯀꯨꯏꯗ ꯀꯣꯛꯊꯔꯛꯄ ꯃꯇꯝꯗꯨꯅ ꯍꯦꯛ ꯌꯦꯛꯁꯜꯂꯣ
ꯎꯝ ꯇꯜꯂꯤꯗ ꯄꯥꯝꯗꯦ
ꯍꯣꯏ ꯢꯅꯝꯃ ꯁꯨ
ꯑ ꯇꯤꯅ ꯀꯩ ꯇꯧꯔꯤꯦ ꯍꯥꯏꯕꯅꯣ
ꯇꯔꯔꯕꯣ
ꯇꯥꯔꯦ ꯇꯥꯔꯦ
ꯎꯝ ꯍꯣꯏ ꯏꯅꯝꯃ ꯊꯕꯛ ꯇꯧꯕꯤ ꯑꯃ ꯂꯩꯕꯗꯣ ꯃꯥꯖꯨ ꯄꯤꯁꯨꯝ ꯉꯥꯏ ꯂꯤꯁꯤꯡ ꯃꯔꯤꯒ ꯀꯩꯅꯣꯃꯨꯛ ꯑꯣꯏꯒꯨꯝ ꯇꯧꯕꯅꯦ
ꯑꯃꯛ ꯑꯩꯈꯣꯏ ꯅꯤꯌꯝ ꯌꯥꯝ ꯊꯥꯏ ꯍꯥꯏꯔꯣ ꯅꯠꯇ꯭ꯔꯒ ꯃꯥꯗ ꯌꯦꯛꯇꯨꯗꯨꯒ ꯊꯥꯕꯗꯨꯔꯣ
ꯍꯥꯕꯤꯗ
ꯑꯣ ꯊꯥꯕꯗ ꯌꯥꯏ ꯀꯩꯅꯣ ꯃꯔꯤ ꯑꯣꯏꯗꯤ ꯀꯩꯁꯨꯌꯥꯝ ꯆꯪꯕ ꯑꯣꯏꯗꯤ ꯀꯦꯂꯛꯇ ꯆꯂꯣ ꯃꯥꯥꯏꯗꯣ
ꯈꯪꯗꯦ
ꯀꯦꯂꯑꯗꯤ ꯑꯃꯨꯁꯨ ꯄꯥꯝꯗꯕ ꯑꯩꯟ ꯇꯨꯝ ꯍꯥꯎꯒꯤꯕ ꯑꯣꯏꯗꯤ ꯐꯥꯏꯗꯅ
ꯑꯗꯨꯗꯨ ꯄꯔꯃꯤꯅꯦꯠ ꯑꯣꯏꯗ ꯑ
ꯑꯩꯇꯣ ꯍꯗꯕꯗꯤ ꯅꯇꯦꯕꯒꯣ ꯍꯧꯗꯤ ꯍꯧꯔꯒ ꯃꯨꯗꯕꯒꯤ ꯃꯨꯗ꯭ꯔꯒ ꯌꯥꯝꯅ ꯍꯧꯗꯕꯒꯤ ꯀꯩꯅꯣ ꯇꯧꯕꯗꯣ ꯀꯌꯥꯝ ꯍꯧꯕ ꯃꯥꯟꯖꯗꯕꯗꯣ
ꯑꯗꯨ ꯊꯥꯕꯗꯣ ꯀꯩꯅꯣ ꯇꯧꯗꯕ꯭ꯔꯕ ꯍꯥꯏꯗꯤ ꯄꯥꯔꯃꯅꯦꯟ ꯑꯣꯏꯗꯕ꯭ꯔꯕ
ꯈꯪ ꯇꯤꯌꯦ ꯑꯗꯨꯗꯤ ꯑꯩꯁꯨ ꯑꯝꯇꯥ
ꯍꯥꯏꯗꯤ ꯁꯪꯒꯨꯝꯕ ꯊꯥꯕꯗꯨꯗꯤ ꯄꯔꯃꯤꯅꯦꯟ ꯑꯣꯏꯗꯥꯏꯅꯦ
ꯇꯠꯈꯂꯦ ꯂꯥꯕꯔꯝ
ꯇꯧꯗ꯭ꯔꯤꯕꯅꯤꯅ ꯈꯪꯗꯦ ꯑꯗꯨꯅꯤ
ꯎꯝ
ꯇꯧꯗ꯭ꯔꯤꯕꯅꯤꯅ ꯈꯪꯗꯦ ꯑꯗꯨꯅꯦ
ꯎꯝ ꯂꯄꯔ ꯑꯃ ꯐꯥꯕ ꯇꯠꯈ꯭ꯔꯦ ꯍꯀꯥꯝ ꯆꯟꯕꯗ
ꯎ ꯈꯪꯗꯦꯇ ꯃꯣꯏꯁꯨ ꯂꯕꯔ ꯐꯥꯔꯤ ꯈꯨꯐꯥꯁꯤ ꯖꯥꯠ ꯖꯥꯠ ꯀꯤ ꯃꯑꯣꯡꯅꯤꯗ ꯐꯥꯔꯛꯏꯖꯦ
ꯖꯨ ꯖꯣꯀꯥꯔꯇ ꯖꯣꯒꯥꯥꯗꯨ ꯅꯍꯥ ꯑꯃꯨꯛ ꯅꯨꯃꯤꯠ ꯃꯉꯥꯒꯤ ꯂꯥꯛꯍꯧꯕꯅꯦ ꯄꯩꯁꯥ ꯆꯠꯅꯗ꯭ꯔꯤꯖꯥꯠꯂꯥ ꯈꯪꯗꯦ
ꯎꯝ ꯆꯪ ꯗꯔꯤꯕꯗꯤ ꯃꯥꯂꯦ ꯃꯤ ꯃꯥꯅꯤ ꯄꯩꯁꯥ ꯀꯌꯥ ꯁꯥꯏꯅꯣ
ꯈꯪꯗꯦ ꯑꯗꯣ ꯈꯨꯂꯪ ꯑꯃꯒꯤ ꯃꯃꯜ ꯀꯌꯥꯝ ꯆ ꯀꯌꯥ ꯑꯣꯏꯒꯦ ꯈꯪꯒꯦ
ꯎꯝ ꯆꯪꯉꯗꯤ ꯌꯥꯝ ꯌꯥꯝ ꯆꯪꯕ ꯃꯥꯜꯂꯦ ꯏꯃꯥꯟꯅꯕꯤꯒꯤ ꯇꯔꯥ ꯆꯪꯈꯤꯕ ꯑꯃ ꯌꯥꯎꯋꯦ
ꯑꯣ ꯌꯥꯝ ꯆꯪꯉꯤꯅ ꯃꯥꯏꯗꯤ
ꯎꯝ ꯀꯩꯅ ꯇꯨꯃꯤꯟ ꯂꯩꯔꯗꯤ
ꯃꯥꯏ ꯄꯩꯁꯥꯗꯨꯁꯨ ꯈꯔ ꯄꯤꯕꯤꯔꯛꯑꯗꯤ ꯐꯗꯝ
ꯃꯥꯅꯤ
ꯍꯥꯏꯗꯤ ꯍꯥꯏꯔꯝꯕꯅꯦꯕꯀꯣ ꯍꯥꯏꯗꯤ ꯑꯩ ꯍꯥꯏꯁꯦ ꯐꯅꯌꯥꯃꯣꯏ ꯌꯥꯝꯅꯦ ꯑꯃ ꯍꯥꯏꯗꯤꯃꯃꯤꯡ ꯆꯟꯅꯅꯕ ꯄꯤꯕꯤ ꯋꯥꯔꯝꯃꯦ ꯑꯥ ꯐꯣꯟꯗ ꯑꯃ ꯍꯥꯏꯔꯝꯃꯦ ꯌꯨꯝꯗ ꯆꯠꯂꯨꯕꯗ ꯑꯃꯨꯛꯁꯨ ꯍꯥꯏꯔꯝꯃꯦ ꯄꯩꯈꯥ ꯂꯣꯏꯔꯒ ꯑꯃꯨꯛꯀꯁꯨ ꯍꯥꯏꯒꯅꯤ
ꯈ ꯒ ꯇꯣꯏꯟ ꯇꯣꯏꯟ ꯍꯥꯏꯌꯣ ꯅꯠꯇꯗꯤ ꯌꯥꯔꯣꯏ ꯅꯪꯒꯤ ꯅꯨꯄꯤꯗꯨ ꯄꯩꯁꯥ ꯁꯨꯄꯤ ꯄꯤꯔꯛꯑꯣꯏꯀꯣ ꯑꯩꯅ ꯈꯪ ꯄꯝꯂꯩ
ꯍꯥꯏꯗꯤ ꯑꯩꯅꯒ ꯍꯥꯏꯗ꯭ꯔꯗꯤ ꯃꯣꯏꯅꯒ ꯍꯥꯏꯗꯤ ꯃꯔꯣꯟ ꯑꯃꯠꯇꯁꯨ ꯍꯥꯏꯔꯧꯗꯅ ꯑꯗꯨ ꯍꯥꯏꯔꯛꯇꯦꯕ
ꯃꯥꯅꯦ ꯍꯥꯏꯐꯝ ꯊꯣꯛꯄ ꯋꯥꯅꯦ ꯑꯗꯨꯗꯤ
ꯎꯝ
ꯀꯔꯤꯅꯣ ꯍꯥꯏꯕꯅ ꯀꯩ ꯈꯜꯂꯤꯅꯣ ꯍꯥꯏꯕ ꯍꯣꯏ ꯍꯣꯏ ꯑꯩ ꯇꯨꯝꯅꯤꯡꯉꯦ ꯊꯝꯃꯒꯦ
ꯍꯣꯏ ꯍꯣꯏ